ꯑꯣꯐ ꯇꯥꯅꯤꯡ ꯇꯥꯖꯅꯤ ꯗ ꯍꯥꯞꯆꯤꯟꯗꯣꯏꯅꯤ
ꯊꯣꯛꯣꯄꯤ ꯌꯥꯒꯤ ꯐꯣꯟꯗꯣ ꯌꯥꯗ꯭ꯔꯦ ꯍꯥꯏꯔꯣ?
ꯅꯔꯤ ꯆꯗ
ꯁꯣꯐꯤꯌꯥ ꯑꯦ ꯁꯤꯃꯔꯠ ꯂꯥꯡꯒꯅꯨꯑꯣ ꯫
ꯑꯁꯜ ꯐ ꯐ ꯄꯤꯡꯀꯤꯅꯦ ꯄꯤꯡꯀꯤ ꯄꯃꯤꯗꯨꯅꯦ ꯀꯅꯥꯣ ꯉꯥꯡꯁꯦ꯫
ꯎꯝꯝ
ꯅꯪꯒꯤ ꯁꯥꯏꯗ ꯁ꯭ꯋꯥꯏ ꯑꯣꯏꯕ꯭ꯔꯣ ꯑꯩꯒ ꯃꯥꯟꯅꯗꯦ꯫
ꯀꯩ ꯌꯦꯟꯖꯥꯡ ꯆꯥꯔꯒꯦ꯫
ꯑꯩꯅꯕꯦꯒꯣꯣꯏꯗ ꯍꯥꯕ ꯇꯥꯁ ꯐꯔꯦꯟꯅ ꯅꯨꯅꯨꯡꯗꯥꯉꯔꯕꯅꯦ꯫ ꯑꯗꯨ ꯑꯣꯏꯒꯦ ꯍꯥꯏꯅ ꯑꯩꯗꯤ ꯄꯨꯔꯥ ꯇ ꯏꯟꯁꯥꯡꯉꯣ ꯁꯧꯕ꯭ꯔꯤ ꯊꯣꯡꯕ ꯆꯥꯏ꯫
ꯑꯣ ꯁꯃ꯭ꯔꯦꯟ ꯄꯩꯁꯥ ꯐꯪꯅꯕ ꯑꯃ ꯍꯥꯏꯕꯤꯎꯔꯥ꯫
ꯍꯥꯏꯕꯤꯌꯣ꯫
ꯑꯃ ꯅꯍꯥꯟꯃꯨꯛꯀꯤ ꯑꯃ ꯂꯗꯨ ꯃꯁꯤꯡ
ꯃꯥꯜꯂꯣ ꯀꯩꯅꯣ ꯀꯩꯅꯗ ꯍꯣ ꯂꯣꯏꯔꯦ ꯍꯥꯏꯔ ꯑꯗꯨꯗ ꯀꯣꯁ ꯅꯝꯕꯣ ꯀꯣꯁ ꯅꯝꯕꯣ ꯁꯤ ꯑꯣꯏꯣꯏꯥ ꯌꯥꯗꯦꯕꯣ ꯌꯥꯗꯧꯗꯣ ꯂꯩꯉꯣꯟ ꯅ ꯊꯝꯃꯣ ꯍꯥ
ꯑꯩꯅ ꯉꯥꯡꯉꯁꯦ ꯇꯥꯑꯣ
ꯇꯥꯏ ꯇꯥꯏ
ꯑꯃ ꯖꯤꯄꯦꯒꯤ ꯑꯃꯃꯜ ꯑꯗꯨ ꯃꯁꯤꯡ ꯁꯨꯕꯤꯒꯤꯗꯣ ꯈꯪꯕ꯭ꯔꯥ ꯄꯩꯁꯥ ꯐꯪꯕꯤꯗꯣ ꯑꯗꯨꯗꯣ ꯑꯗꯨꯒꯨꯝꯕ ꯑꯃ ꯂꯥꯛꯄꯅꯦꯕ ꯍꯧꯖꯤꯛ
ꯈꯪꯉꯦ꯫
ꯑꯗꯨ ꯀꯃꯥꯏꯅ ꯇꯧꯕꯅꯣ ꯑꯩꯗꯤ ꯍꯩꯇꯦꯕ ꯏꯃꯥꯟꯅꯕꯤꯒꯤ ꯄꯩꯁꯥ ꯐꯪꯗ꯭ꯔꯦꯕ ꯑꯗꯨꯗꯣ
ꯆꯥꯎꯗꯅꯤ ꯌꯥ ꯄꯀꯥꯥꯁ ꯍꯣꯏ ꯑꯗꯨ ꯁꯥꯟꯅꯁꯦ ꯒ꯭ꯌꯥꯟ ꯄ꯭ꯔꯀꯥꯁ ꯌꯦꯡꯉ ꯌꯦꯡꯉꯣꯏꯗꯣ ꯇꯥꯅꯨ ꯅꯪ ꯁꯥꯏ ꯅꯤ ꯌꯦ ꯆꯁ ꯃꯦꯟ ꯄꯤꯊꯣꯛꯏꯅꯤ ꯀꯩꯅꯣꯝ ꯐꯖꯩ
ꯃꯃꯥꯏꯕꯨꯗꯤ ꯆꯥꯝꯕꯅꯦ ꯃꯥꯗꯣ
ꯑꯅ ꯃꯥꯅ
ꯃꯥꯅꯤꯅꯦ ꯑꯩꯈꯣꯏꯁꯨ ꯋꯥꯉꯤꯅꯦ ꯃꯁꯛꯇꯣ ꯃꯁꯛꯄꯨꯗꯤ ꯑꯗꯨꯝ ꯃꯑꯣꯡꯕꯨꯗꯤ ꯇꯥꯔꯕꯅꯦ꯫
ꯆꯟ ꯄꯦꯝꯔꯃꯝ ꯃꯥꯅꯦ꯫ ꯍꯧꯗ ꯆꯖ ꯀꯣꯏꯔ ꯅꯩ ꯋꯥꯆꯍꯗ ꯁꯇ ꯇꯥꯞꯅ ꯇꯥꯞꯅ ꯇꯦꯔꯛꯅꯤ ꯫
ꯀꯅꯥꯅꯣ ꯍꯥꯏꯁꯦ꯫
ꯦꯈꯣ ꯗꯈꯣꯈꯣ ꯏꯁꯄ꯭ꯔꯦ ꯆꯛꯅꯦꯕꯀꯣ ꯀ ꯀꯝꯗꯤ ꯄ ꯑꯣꯁꯟ ꯅ ꯑꯩ ꯄꯂꯣ ꯂꯧꯒꯦ
ꯑꯗꯨꯗꯤ ꯁꯣꯐꯤꯌꯥꯗꯣ ꯋꯥꯔꯤ ꯁꯅꯕ ꯌꯥꯔꯣꯏꯗ꯭ꯔꯣ
ꯍ ꯀꯣ ꯊꯖ
ꯊꯥꯁꯦ ꯀꯥꯏꯅꯗꯤ ꯍꯥꯏꯔꯛꯑꯝꯕꯅꯦ ꯍꯥꯏꯕ ꯑꯗꯨꯒ ꯀꯩꯗꯧꯔꯕ ꯃꯉꯣꯟꯗ ꯇꯧꯔꯒ ꯑꯃꯨꯛ ꯀꯣꯜ ꯑꯃ ꯑꯅꯤꯁꯦ ꯃꯥꯡꯈꯤꯗꯅꯅꯦ
ꯎꯝ
ꯑꯩ ꯀꯤꯖꯔꯦꯕꯨ
ꯌꯥꯗꯦ
ꯃꯥꯅ ꯅꯍꯥꯟꯃꯨꯛ ꯃꯥꯡꯉꯤꯅꯦ ꯍꯥꯏꯕ ꯃꯥꯒ ꯃꯥꯗꯣ ꯃꯉꯣꯟꯗ ꯂꯥꯛꯇꯦ ꯁꯨꯡꯂꯥꯛ
ꯒꯦ ꯑꯩꯗꯤ ꯐꯅꯌꯥꯝ ꯃꯥꯡꯈ꯭ꯔꯦ
ꯑꯁ ꯄꯥꯈꯠꯂꯤꯕꯣ ꯑꯅꯤ ꯈꯤꯇꯪ ꯉꯥꯏꯔꯕꯅꯦ ꯑꯩ ꯀꯨꯟꯊ꯭ꯔꯥ ꯁꯨꯔꯦꯕ ꯁꯤꯒ
ꯃꯥꯏ ꯀꯅꯦꯕ ꯑꯗꯨꯗꯒꯤ ꯀꯣꯄꯤ ꯇꯧ ꯑꯗꯨꯗꯒꯤ ꯃꯦꯟꯖꯅꯦ ꯐꯣꯠꯇꯣꯅꯦ ꯇꯧꯔ ꯑꯩꯅ ꯄꯧꯕ ꯃꯆꯥ ꯄꯣ ꯑꯣꯏꯅ ꯊꯥꯏꯁꯦ ꯀꯩ ꯅꯨꯄꯤꯗꯤ ꯑꯣꯏꯅ ꯊꯥꯕꯩꯗꯣ ꯗꯩꯩ ꯊꯔꯣ ꯌꯥ ꯉꯁꯥ ꯏꯕꯥꯅꯤ ꯋꯥꯔꯤ ꯁꯥꯟꯅꯕꯗꯣ ꯑꯦꯄ꯭ꯔꯨꯞ ꯇꯧꯔꯦ ꯁꯦ ꯀꯟꯐꯔꯦꯟꯁꯔ ꯗꯥꯁꯕꯣꯔꯗ ꯍꯥꯏꯕ ꯑꯃ ꯌꯥꯎꯕꯗꯣ ꯌꯦꯡꯉꯣ ꯍꯥꯏꯕ ꯀꯌꯥꯔ ꯍꯥꯏꯌꯣ ꯍꯥꯏꯅꯣ
ꯑꯣ
ꯑ ꯇꯔꯗ ꯀꯩꯅꯣꯝ ꯇꯧꯒꯁꯦ
ꯀꯩꯅꯣ
ꯇꯥꯖ ꯍꯥꯏ ꯅ ꯊꯅꯤꯗ ꯦ꯭ꯔ ꯀꯊ ꯇꯣꯅꯤ ꯍꯕ
ꯑꯗꯨꯒ ꯁꯤ ꯂꯩꯔꯦꯗꯅ ꯑꯩ ꯍꯧꯖꯤꯛ ꯀꯩꯅꯣꯗ ꯑꯩꯅꯧꯔꯝꯕꯗꯣ ꯇꯣꯡꯉ ꯅꯨꯃꯤꯠꯠꯇ꯭ꯔꯤꯒꯤ ꯖꯨꯟꯒꯤꯅꯦ ꯌꯥꯥꯎ ꯑ ꯍꯌꯦ ꯅꯨꯡꯊꯤꯅ ꯇꯧꯃꯤꯟꯅꯔꯁꯦ ꯑꯗꯨꯗꯤ ꯑ ꯍꯥꯏꯔꯛꯑꯅꯤ ꯌꯥꯗꯣ ꯂꯩ꯭ꯔ ꯍꯧꯅꯨꯡꯇꯤꯒꯤ ꯊꯥ ꯃꯔꯤꯃꯨꯛꯅ ꯃꯝꯃꯤꯅꯤ ꯀꯩꯅꯣ ꯍꯥꯏꯔꯦ ꯍꯥ ꯄ ꯐꯅꯦ
ꯑꯗꯨꯒꯅꯦ ꯑꯦꯛꯁꯦꯜꯒꯤ ꯊꯕꯛꯁꯤꯅꯅꯦ ꯗꯥꯁꯅꯤꯅ ꯂꯣꯏꯅ ꯊꯥꯔꯛꯑꯗ ꯑꯩ ꯀꯣꯄꯤ ꯄꯦꯁ ꯇꯧꯁꯟꯕ ꯑꯗꯨ ꯀꯔꯤꯅ ꯃꯥꯅ ꯍꯥꯎ
ꯀꯔꯤꯅꯣ ꯈꯪꯗꯦ ꯔꯤꯖꯦꯛ ꯆꯠꯇꯣꯏꯅꯦ ꯌꯦꯉꯨꯀꯣ ꯑꯩꯦ
ꯍꯥꯏꯔꯛꯑꯣ ꯀꯣꯏꯂꯥꯎ ꯂꯥꯎꯗ꯭ꯔꯁꯦ ꯁ ꯀ ꯀꯔꯤꯌꯣꯗꯤꯅ ꯇꯥꯗꯦ
ꯑꯣ ꯌꯥꯔꯦ ꯌꯥꯔꯦ ꯑꯗꯨꯗꯤ
ꯀꯥꯏꯗꯦ ꯍꯗꯤ ꯑꯣ ꯅꯣ ꯇꯁ ꯑꯗꯨꯗꯅ
ꯁ꯭ꯇꯦꯇꯁ ꯌꯦꯡꯕ ꯑꯗꯨꯗꯨꯒꯤ
ꯀꯩꯗꯁꯤꯅ ꯑꯅꯧꯕꯅꯦ ꯔ ꯇ꯭ꯔꯥꯎ ꯀ ꯁ ꯅꯧꯅꯦ
ꯃꯤꯅꯤꯠ ꯀꯌꯥ ꯁꯨꯔꯦ ꯍꯥꯏꯕ ꯃꯇꯝꯗ
ꯀꯌꯥ ꯁꯨꯔ‌ꯦ
ꯃꯤꯅꯤꯠ ꯃꯉꯥꯒ ꯃꯉꯥꯒ ꯃꯤꯅꯤꯠ ꯀꯨꯟꯅꯤꯊꯣꯏ ꯆꯠꯂꯦ ꯑꯩ ꯑꯅꯤ ꯈꯤꯇꯪ ꯉꯥꯏꯔꯕꯅꯦ ꯑꯝꯇ ꯂꯣꯏꯁꯤꯟꯃꯤꯟꯅꯔꯁꯦ
ꯍꯣꯏꯂꫭꯏꯁꯟꯃꯤꯅꯔꯁꯤ ꯑꯅꯧꯕ ꯇꯥꯛꯁ
ꯄꯩꯁꯥ ꯐꯪꯅꯤ ꯍꯥꯏꯕ ꯃꯈꯜ ꯈꯨꯗꯤꯡꯃꯛꯅꯦ ꯑꯩꯅ ꯇꯧꯅꯤꯡꯉꯤꯕꯁꯦ ꯉꯥꯏꯈꯣ ꯕꯦꯛ ꯆꯠꯄꯗꯤ ꯌꯥꯗꯦ ꯑꯩ ꯗꯥꯏꯔꯦꯛ ꯀꯩꯅꯣ ꯃꯨꯠꯍꯟꯕꯅꯦꯕ
ꯍꯜꯖꯔ ꯋꯥꯒꯦ ꯑ
ꯀꯔꯤꯌꯥꯗ ꯆꯪꯕꯗ ꯑꯇꯣꯞꯄꯒꯤ ꯌꯦꯡꯒꯦꯅ ꯇꯧꯕ ꯀꯥꯟꯗꯕꯨꯗꯤ ꯀꯣꯜ ꯇꯧꯕꯩꯗꯣ ꯑꯗꯨꯝ ꯇꯧꯊꯣꯛꯑꯦꯕ
ꯑꯩꯉꯣꯟꯗꯩ ꯇꯧꯔꯣ ꯑꯩꯉꯣꯟꯗꯩ ꯂꯣꯏ ꯇꯧꯔꯣ ꯀꯩꯝ ꯀꯥꯏꯗꯦꯁꯦ ꯃ ꯄꯇꯥ ꯑꯣꯅꯣ ꯍꯥꯏꯗ ꯇꯧ ꯍꯥꯏ
ꯃꯤꯅꯤꯠ ꯇꯔꯨꯛ ꯆꯠꯂꯦꯍꯦ ꯁꯤꯝꯔꯥ
ꯣꯟ ꯇꯧꯟꯅꯔꯁꯤ ꯌꯥꯗꯣꯧꯕ ꯌꯥꯗ꯭ꯔꯣ ꯑꯗꯨꯝ ꯈꯪꯉꯧꯗ‌ꯦ ꯃꯤꯅꯠꯁ‌ꯦ
ꯄꯨꯡ ꯅꯤꯄꯥꯟꯒ ꯃꯈꯥꯏ ꯇꯥꯔꯦ ꯑꯩ ꯍꯌꯦꯡꯗꯤ ꯎꯁꯣꯛ ꯂꯩꯌꯦ
ꯀꯩꯒꯤ ꯎꯁꯣꯞꯅꯣ ꯅꯪ ꯎꯁꯣꯄꯇ ꯆꯥꯏ ꯗꯥꯏꯅꯦ ꯍꯥ ꯅꯟꯄꯤꯗꯋꯦ
ꯑꯩꯁꯨ ꯂꯥꯛꯀꯦꯗꯅ
ꯄꯤꯡꯀꯤ ꯍꯣꯏꯗꯅꯦ ꯃꯥꯁꯨ ꯂꯥꯛ ꯊ ꯔꯁ ꯍ ꯐ ꯍꯛꯀ ꯔꯥꯎꯟ ꯆꯂꯨ ꯁꯤꯅꯥ ꯑꯩꯕꯥꯎ ꯕꯤꯠ ꯌꯥꯎꯗꯦ ꯀꯥ ꯀꯥ ꯍꯣꯏ ꯆꯠꯅꯤꯡꯕꯩꯅꯦ ꯍꯥꯏꯕ ꯅꯣꯏꯖꯦ ꯃꯤ ꯌꯥꯝꯕ ꯌꯥꯔꯣꯏ ꯑꯩꯗꯤ ꯑꯩ ꯈꯨ ꯍꯥꯏꯗꯣ ꯌꯥꯏ ꯑꯗꯨꯕꯨꯗꯤ ꯑꯩꯗꯣ ꯑꯩ ꯃꯔꯝꯃꯦꯁ ꯈꯔꯩ ꯎꯁꯣ ꯅꯨꯃꯤꯠꯇ ꯆꯠꯄꯗꯤ ꯌꯥꯔꯣꯏꯄꯗꯤ ꯌꯥ ꯌꯨꯝꯗꯣ ꯈꯪꯅꯤꯡꯉꯦꯕ ꯑꯗꯨꯅꯅꯦ ꯆꯠꯅꯤꯡꯉꯛꯄ
ꯑꯩ ꯂꯥꯛꯀꯦ ꯍꯥꯏꯌꯣ
ꯇꯟꯅꯨꯖꯨ ꯂꯥꯛꯀꯦꯌꯦ ꯈꯥꯡ ꯂꯥꯛ ꯉꯝꯗ꯭ꯔꯦ ꯁꯤꯗꯧꯔꯦ ꯑ ꯈꯪꯗꯦ ꯌꯥꯔꯣꯏ ꯁꯪꯗꯦꯌꯦ ꯄꯤꯡꯀꯤꯅ
ꯑꯣ
ꯃꯦꯔꯤꯟꯗꯥ ꯍꯣꯏꯗ ꯆꯠꯄ ꯃꯥꯥꯜꯂꯦ ꯄ꯭ꯔꯣꯃꯤꯇꯥꯗꯣ ꯥꯅ ꯁ ꯍꯥꯏ ꯅꯠꯇ ꯃꯅꯥꯎꯄ ꯅꯋꯡꯕꯒꯤ ꯀꯤꯠꯅꯤ ꯁꯤ ꯁꯅꯤ ꯃ ꯇꯅꯤꯃꯛ ꯆꯔꯣꯏ ꯍꯥꯏꯕꯗꯨꯗꯤ ꯆꯠꯂꯣꯏ ꯍꯥꯏ ꯑꯗꯨ ꯗꯥꯏ ꯂꯥꯏꯁꯤꯁ ꯑꯗꯨꯝ ꯇꯧꯋꯦ ꯑꯩꯉꯣꯟꯗ ꯁꯝꯃꯣ ꯌꯦꯡꯉꯨ ꯂꯥꯛꯑꯣ ꯁꯦꯁꯦ ꯁꯨꯃꯥꯏꯅ ꯄꯥꯎꯁꯦ ꯂꯩꯇ꯭ꯔꯥ ꯍꯦꯠꯂꯥꯏꯟꯁꯦ
ꯑꯩꯂꯛ ꯍꯟꯅꯤꯡꯗ꯭ꯔꯦꯀꯣ ꯅꯣꯏꯁꯦ ꯑꯗꯨꯗꯤ ꯑꯩ ꯂꯥꯛꯀꯦꯁꯨ ꯍꯥꯏꯔꯔꯣꯏ ꯑꯗꯨꯃꯥꯏꯅ ꯇꯧꯔꯦ
ꯂꯥꯛꯑꯔꯣꯏ ꯍꯥꯏ ꯏꯕꯦꯝꯃ ꯀꯨꯝꯕ ꯍꯥꯏꯕꯁꯦ ꯁꯨꯃꯥꯏꯅ ꯁꯨꯃꯥꯏꯅ ꯈꯔ ꯍꯥꯞꯅꯕꯒꯨꯝꯕꯁꯦ ꯄꯤꯡꯀꯤꯅ ꯍꯥꯏꯖꯦ ꯇꯥꯎ ꯍꯥꯏ ꯀꯆ ꯋꯥꯔꯤ ꯝꯁꯦꯔꯀ ꯇ꯭ꯔꯣꯃꯥ ꯍꯜꯂꯛꯄ ꯃꯥꯥꯟꯗ꯭ꯔꯣ ꯅꯣꯡꯃꯗ ꯀꯔꯤ ꯀꯔꯤ ꯂꯝ ꯀꯌꯥꯅꯣ ꯀꯥꯞꯅꯩꯁꯦ ꯁꯤ ꯃꯌꯥꯝꯁꯦ ꯄꯥꯗꯣꯏ ꯌꯥꯕ ꯁꯤ ꯀꯕꯛ ꯀꯕꯛ ꯄꯥꯔꯣ ꯈꯪꯕ꯭ꯔꯥ ꯀꯩꯁꯨ ꯀꯨꯏꯗꯕꯅꯦ ꯆꯠꯊꯣꯏꯍꯦ ꯑꯗꯣ ꯄꯔꯥꯁ ꯁꯤꯖꯔꯗꯤꯁ ꯐꯕꯗꯤ ꯄꯠꯇ
ꯖꯣꯁꯇꯣꯛꯀꯤꯁꯨ ꯑꯃ ꯂꯥꯛꯑꯗꯤ ꯐꯒꯗꯝꯅꯦ
ꯁꯤꯒꯥꯛꯁꯦ ꯂꯣꯏ ꯐꯝꯖꯤꯜꯂꯝꯃꯦ ꯏꯕꯦꯝ ꯁꯦ ꯑꯌꯨ ꯋꯥꯔꯤꯁꯨ ꯀꯟꯅꯅꯦ ꯂ ꯐꯤꯂꯝꯁꯦ ꯌꯥꯝ ꯃꯔꯨ ꯑꯣꯏꯕꯒ ꯃꯥꯜꯂꯦ ꯌꯥꯝ ꯁꯦꯔꯤꯌꯁꯇꯅꯤ ꯃꯥꯅ ꯊꯥꯔꯤꯁꯦ ꯀꯇꯥ ꯏꯃꯗ ꯈꯪꯗ ꯁꯤꯁꯦ ꯑꯣ ꯄꯣꯛꯀꯅꯤ ꯌꯥꯝ ꯁꯥꯕꯅꯦ ꯃꯥꯡꯈ꯭ꯔꯦ ꯑꯩꯒꯤ ꯏꯁꯄ꯭ꯔꯦꯠꯁꯤ ꯃꯥꯡꯈ꯭ꯔꯦ ꯆꯥꯔꯕꯣ ꯅꯪꯗꯤ ꯑꯩꯈꯣꯏ ꯁꯧꯒ꯭ꯔꯤ ꯊꯣꯡꯕ ꯆꯥꯏ ꯂꯥꯏꯔꯕꯒꯤ ꯏꯟꯖꯥꯡ ꯀꯔꯤꯕꯨ ꯆꯥꯔꯤꯒꯕ
ꯑꯩꯈꯣꯏꯗꯤ ꯀꯧꯇꯥ ꯉꯥ ꯊꯣꯡꯉꯤ
ꯀꯧꯇꯥ ꯉꯥ ꯊꯣꯡꯕ ꯆꯥꯗꯕ ꯀꯨꯏꯔꯦ ꯀꯧꯇꯥꯛ ꯉꯥ ꯊꯣꯡꯕ ꯆꯥꯅꯤꯡꯕ ꯍꯥꯃꯦꯟꯅ ꯑꯁꯤ ꯉꯗꯦ
ꯇꯥꯡꯉꯥꯗꯣ
ꯉ ꯃꯅꯝ ꯍꯩꯅꯗꯤ ꯊꯩꯕ ꯐꯪꯉ ꯃꯅꯝ ꯍꯥꯏ ꯅꯠꯇꯦ ꯁꯣꯐꯤꯌꯥꯔ ꯀꯧꯇꯥꯒ ꯍꯩꯅꯗꯦꯌꯦ
ꯃꯥꯔꯣ ꯃꯥꯕꯨꯗꯤ ꯂꯣꯏ ꯍꯩꯅꯔꯛꯑꯔꯣꯏꯌꯦ ꯌꯥꯔꯔꯣꯏꯌꯦ
ꯊꯩꯕꯣꯛꯁꯨ ꯆꯥꯗꯦ ꯆꯥꯗꯦ ꯂꯣꯏ ꯃꯅꯝ ꯃꯥꯏꯅꯗꯤꯦ ꯅꯣꯏ ꯅꯣꯏ ꯆꯥꯛ ꯆꯗꯣ ꯅꯣꯏ ꯇꯥꯛꯈꯨꯝꯗꯣ ꯅꯪꯅꯁꯨ ꯑꯩ ꯍꯥꯏꯅꯔꯒ ꯍꯥꯏꯩꯅ ꯑꯩ ꯍꯥꯏꯅ ꯂꯥꯏ ꯆꯥꯛꯐꯅꯤ ꯆꯕ ꯑꯩ ꯍꯥꯏꯅ ꯇ ꯍꯧꯒꯦꯎ ꯅꯋꯥ ꯑꯗꯨ ꯑꯗꯨꯅ ꯍꯥꯏꯨꯂꯨ ꯀꯔꯤꯒꯤ
ꯗꯦꯍꯥꯏꯅꯤ ꯅꯅꯪ ꯏ ꯑꯗꯨꯅꯦ ꯑꯩꯅ ꯑꯩꯁꯦ ꯆꯨꯝꯅꯩ ꯋꯥꯔꯤ ꯁꯥꯟꯅꯕꯩ ꯇꯥꯏꯞꯇ ꯐꯥꯒꯤ ꯇꯧꯕ
ꯑꯗꯨꯣ ꯍꯥꯏꯒꯅꯣ ꯃꯤꯅ ꯊꯤꯅ ꯉꯥꯡꯉꯛꯄꯗꯨ ꯅꯪꯅ ꯄꯥꯝꯃꯤ
ꯍ
ꯍꯥꯏꯒꯦ ꯕꯕꯥ ꯍꯥꯏꯔꯦ ꯍꯥꯏꯔꯦ ꯆꯥꯎꯈ ꯆ ꯇꯕꯣ ꯋꯥ ꯍꯥꯏꯒ
ꯆꯥꯎꯈꯠꯇꯕ ꯋꯥ ꯑꯩꯁꯦ ꯃꯥꯅ ꯆꯥꯛꯈꯨꯝ ꯃꯅꯝꯐꯧ ꯍꯩꯅꯗꯤ ꯅꯨꯄꯤ ꯑꯃ ꯑꯣꯏꯔꯒ ꯀꯔꯤꯅꯣ ꯑꯗꯨꯗꯤ ꯀꯔꯤ ꯍꯥꯏꯅꯤꯡꯗꯣꯔꯤꯒꯦ
ꯑꯗꯣ ꯍꯦꯟꯅ ꯋꯥ ꯍꯥꯏꯅꯒꯨꯝꯁꯦꯕ ꯁ꯭ꯋꯥꯏꯗ ꯍꯣꯏꯌꯦꯡ ꯊꯥꯗꯣꯔꯛꯑꯗꯤ ꯑꯅ ꯑꯗꯨꯅ ꯑꯝꯇ ꯆꯪꯉ ꯌꯦꯡꯉꯣꯕ ꯆꯪꯉꯒ ꯌꯦꯡꯉꯣꯕ ꯊꯤꯟ ꯊꯤꯟ ꯉꯥꯡꯉꯛꯄ ꯌꯥꯎꯕꯅꯦꯕ ꯔꯤꯖꯦꯛ ꯂꯥꯛꯑꯀꯥꯟꯗ ꯑꯅꯧꯕ ꯍꯥꯏ ꯁꯤꯄꯦꯗ ꯆꯉꯣ ꯈ
ꯁꯣꯐꯤꯌꯥꯅꯕꯨ ꯍꯦꯟꯅ ꯐꯪꯉꯝꯗꯧ ꯃꯥꯜꯂꯦ ꯄꯩꯁꯥ ꯑꯩꯉꯣꯟꯗ ꯑꯩ ꯃꯥꯒ ꯋꯥꯔꯤ ꯁꯥꯟꯅꯔꯣꯏ ꯃꯥꯗꯤꯖꯦ ꯌꯥꯝ ꯆꯠꯍꯜꯂꯦ ꯈꯕ꯭ꯔꯥ
ꯎꯝ ꯎꯝ ꯆꯠꯄꯗꯤ ꯌꯥꯝ ꯆꯠꯄꯟ ꯔꯗꯤꯦꯔꯦ ꯍꯔ ꯑꯩ ꯀꯣ ꯇꯔꯥꯃꯨꯛ ꯃꯥꯡꯉ ꯃꯥꯡꯈ꯭ꯔꯕ ꯑꯗꯨꯒ ꯑꯣ ꯑꯣ ꯇ ꯃꯈꯩꯁꯦ ꯑꯩꯈꯣꯏꯗ ꯏꯗꯤꯠ ꯇꯧꯔꯒ ꯑꯗꯨꯝ ꯌꯥꯔꯦꯗꯅ ꯊꯔꯀꯦꯕ
ꯅꯣꯏꯖꯨ ꯂꯥꯏꯔꯤꯛ ꯕꯖꯥꯔꯣ
ꯑꯗꯨ ꯃꯈꯩꯗꯣ ꯂꯩꯗꯣꯏꯔꯣ ꯑ ꯑꯣꯁꯤ ꯏꯖꯔ ꯑꯗꯨꯕꯁꯦ ꯑꯦ ꯑꯩꯩꯅ ꯀꯩꯅꯣꯗꯣ ꯐꯥꯔꯛꯑꯒꯦꯕ ꯇꯣꯏꯅꯣ ꯁꯤꯤꯒꯦꯁꯤꯠꯁꯦ ꯊꯔꯣ ꯁꯤ ꯏꯁꯄ꯭ꯔꯦꯗ ꯁꯤꯠꯁꯦ ꯊꯥꯔꯛꯑꯣꯕ ꯁꯤ ꯏꯁꯄ꯭ꯔꯦꯗ ꯁꯤꯁꯦ ꯑꯩ ꯁꯤꯦꯌꯥꯔ ꯇꯧꯔꯛꯑꯒꯦꯕ ꯑꯗꯨꯒ ꯃꯊꯪ ꯃꯊꯪ ꯃꯊꯪ ꯃꯤꯗ ꯅꯠꯇ ꯑꯗꯨꯒ
ꯁꯦꯀꯦꯟ ꯀꯨꯟꯃꯨꯛꯇ ꯉꯥꯏꯔꯦ
ꯑ ꯁꯤ ꯂꯣꯏꯔꯒꯅꯦ ꯄꯤꯡꯀꯤꯅ ꯁꯤ ꯀꯩꯅꯣꯝ ꯇꯥꯛꯌꯦꯕ ꯃꯣꯏ ꯀꯩꯅꯣꯝ ꯑ ꯎꯝ ꯃꯣꯏ ꯑꯣꯖꯥꯒꯤ ꯀꯩꯅꯣ ꯃꯦꯟꯕꯒꯤ ꯑꯗꯨꯗꯣ ꯑꯗꯨ ꯂꯣꯏꯔꯒ ꯑꯩ ꯇꯨꯒꯨꯅꯍꯅꯖꯔꯤ ꯈ ꯣ ꯅꯖꯔ